ꯔꯥꯎ
ꯍꯧ ꯊꯔꯃꯟꯁꯤꯁꯔꯣ ꯎꯝ ꯀꯥꯡꯥꯡꯖꯝꯒꯤ ꯊꯧꯔꯕ ꯊꯥꯡ ꯎꯝ
ꯎ ꯑꯠꯇꯥꯏ ꯇꯥꯏ
ꯀꯩꯅꯣ ꯋꯥꯔꯤ ꯈꯔ ꯂꯤꯕ ꯌꯥꯕ ꯂꯩ ꯁꯤꯂꯣ ꯍꯥꯏꯅ
ꯍꯥꯏ ꯍꯥꯏ ꯑꯩ ꯀꯔꯤ ꯀꯩ ꯋꯥꯔꯤꯗꯤ ꯂꯩꯁꯤ
ꯅ ꯅꯍꯥꯟꯨ ꯆꯠꯄꯗꯣ ꯑꯗꯨꯒꯤ ꯋꯥꯔꯤ ꯈꯔꯗꯤ ꯁꯂꯒꯅꯤ
ꯑꯣ ꯏꯗꯤ ꯍꯥꯏꯗꯤꯗꯤ ꯃꯖꯦ ꯎꯝ
ꯀꯩ ꯐꯖ ꯍꯥꯏꯔꯣꯏꯗꯤ ꯀꯩꯅꯣ ꯂꯩꯔꯣ ꯀꯩꯅꯣ ꯅꯪ ꯍꯦꯛ ꯅꯩꯨ ꯀꯥꯟꯊꯣꯔꯛ ꯑꯗꯒꯤ ꯊꯣꯛꯈꯤꯕ ꯃꯌꯥꯝꯁꯤꯡꯗꯣ ꯅꯪꯅ ꯈꯟꯕ ꯃꯌꯥꯝ ꯅꯪꯅ ꯊꯣꯛꯄ ꯃꯌꯥꯝ ꯂꯩꯁꯜꯂꯛꯑꯣꯅꯦ
ꯑꯦ ꯅꯣꯛꯇꯅ ꯁꯨꯝ ꯂꯩꯌꯦ ꯐꯥꯒꯤ ꯅꯠꯇꯦ ꯍꯥꯏꯁꯦ
ꯍꯣꯏꯅꯦ ꯍ ꯇꯥꯏ ꯇꯥꯏ ꯑ ꯌꯥꯗꯕꯤ ꯆꯥꯎꯅꯤ ꯊ
ꯑ ꯅ ꯁꯅꯣꯕꯁꯀꯤ ꯂꯨꯄꯥ ꯀꯌꯥ ꯂꯒꯣ
ꯇꯕꯥꯥꯏ ꯆꯥ ꯆ ꯃꯤ
ꯍꯥꯏꯗꯤ ꯇꯣꯡꯉꯤꯀꯥꯟꯗ ꯃꯣꯏ ꯈꯣꯝꯕ ꯃꯤ ꯂꯥꯛꯄ꯭ꯔꯥ
ꯈꯣꯡꯕ ꯂꯥꯛꯇ ꯂꯥꯛꯇꯝ ꯂꯗꯥꯏ ꯅꯥꯀ ꯅꯥꯀ ꯅ ꯃꯤꯔꯤ ꯍꯥꯏꯗꯤ ꯇꯤꯀꯦ ꯀꯠꯇꯕ ꯑꯣꯏꯣꯏꯔꯣ ꯑꯗꯨꯗꯥꯏ ꯑꯣꯏꯅ ꯃꯤ ꯅꯣꯏ ꯃꯤ ꯀꯌꯥꯒꯤꯅꯣ ꯍꯥꯏꯗ ꯑꯣꯛꯇꯣꯃꯦꯟ ꯇꯛꯑꯅꯤ
ꯑꯗ ꯍꯥꯏꯗꯤꯥꯡ ꯇꯥꯡꯤ ꯇꯥꯡꯅꯤꯕꯗꯨ
ꯎ ꯆꯥꯃꯦ ꯇꯥꯡꯗ꯭ꯔꯦꯗꯣ ꯇꯥꯡꯕꯨꯗꯤ ꯈꯔ ꯇꯥꯡ ꯇꯥꯕꯅꯤ ꯀ ꯅꯣꯏ ꯇꯗ ꯁꯗꯤ ꯀꯩꯩꯅꯣ ꯁ ꯊ ꯒꯁ ꯂꯨꯄꯥ ꯆꯥꯃ
ꯑꯗꯨꯗꯤ ꯁꯅꯗꯤ ꯐꯔꯦ ꯂꯩ
ꯀꯩꯅꯣ ꯇꯧꯕ ꯎ ꯍꯥꯏꯗꯤ ꯀꯩꯅꯣꯒꯨꯝꯕ ꯌꯥꯎꯕꯒꯨꯝ ꯑꯦꯃꯥꯖꯣꯟꯗ ꯍꯥꯏꯔꯒꯅ ꯑꯦꯃꯥꯖꯣꯟ ꯄ꯭ꯔꯥꯏꯝ ꯌꯥꯎꯕꯒꯨꯝꯕ ꯗꯦꯂꯤꯚꯔꯤꯗꯣ ꯈꯔ ꯊꯨꯕ ꯃꯣꯏꯅ
ꯕꯔ
ꯑꯦ ꯏ ꯉ ꯌꯥꯡꯅꯤ
ꯅꯪꯗꯤ ꯌꯥꯝꯡꯉꯦ ꯁꯥꯔ ꯌꯥꯝ ꯀꯣꯏꯕ ꯉꯥꯎꯋꯦꯗꯣ
ꯒꯔꯒꯔꯥꯏ
ꯇ ꯏ ꯀ ꯃꯗꯤ ꯐꯖꯗ
ꯕꯁ ꯕꯁꯇꯩꯗꯤ ꯑꯗꯨ ꯕꯁꯁ ꯅꯨꯡꯉꯥꯏꯕꯅꯤꯅ ꯆꯥꯎꯔꯒꯀꯣ ꯑꯣꯛ ꯋꯥꯡꯇꯛ ꯀ ꯇꯔꯒ ꯊꯧꯁꯦ ꯇꯧꯕ ꯉ ꯊꯤ ꯅꯨꯡꯉꯥꯏꯔꯅꯤ ꯑ ꯐꯁ ꯗꯣꯅ ꯀ
ꯒꯥꯔꯤ ꯉ ꯆꯥꯡ ꯑꯃ ꯃꯣꯏ ꯇꯧꯔꯝ ꯇꯧ ꯑꯗꯨꯗꯤ ꯐ ꯑꯩꯅ ꯑꯣꯏꯔꯦꯛꯁꯤꯗ ꯒꯥꯔꯤ ꯁꯨꯝ ꯌꯦꯡꯉꯝꯒꯅꯦꯕ ꯑ ꯑꯩꯈꯣꯏ ꯀꯩꯅꯣ ꯄꯤꯅꯦ ꯂꯨꯄꯥ ꯂꯤꯁꯤꯡ ꯀꯨꯟ ꯃꯉꯥ ꯄꯤꯅꯦ ꯑꯗꯨ ꯊꯥꯖ ꯌꯥꯎꯋ꯭ꯔꯗꯣ
ꯀꯩ ꯀꯔꯤ ꯏꯅꯣ ꯀ ꯒꯥꯔꯤ ꯃꯈ ꯃꯈꯥꯕꯄꯣꯜꯂꯤꯀꯣ
ꯁ ꯄꯥ ꯍꯥꯏꯔꯒ ꯑꯣꯏ ꯕꯤꯁꯄꯥꯒꯤꯇꯥꯕꯅꯤ ꯗꯥꯏꯔꯦꯛ ꯕꯤꯁꯄꯥ ꯑꯣꯏꯔꯤꯁꯤꯅꯦ ꯑꯗꯨꯗꯤ ꯃꯥꯟꯗꯦ
ꯅ ꯏꯂꯦꯦꯛꯛꯇ꯭ꯔꯛꯀꯤ ꯀꯔꯤꯒꯣ ꯃꯥꯂꯦꯕꯣ
ꯑꯗ ꯑꯦꯂꯛꯇꯔꯤꯛ ꯑꯣꯏꯔꯁꯨ ꯀꯩ ꯀꯥꯏꯗꯒꯦꯅꯣ ꯀꯨꯟ ꯃꯉꯥꯗꯕꯨ ꯐꯪꯉꯦꯕꯨ ꯍꯥꯏꯔꯗꯤ
ꯑꯦ ꯑꯗꯨ ꯀꯨꯟ ꯃꯉꯥꯗ ꯅꯠꯇ꯭ꯔꯦ ꯂꯤꯁꯤꯡ ꯇꯔꯥ ꯐꯪꯉꯁꯨ ꯀꯥꯎꯉꯗ ꯐꯨꯡꯕ ꯃꯌꯥꯝ ꯂꯩꯒꯦ ꯅꯠꯇ ꯑꯣꯏꯦ
ꯇꯔꯥꯗ ꯐꯥꯎ ꯋꯥꯔꯤꯔꯤꯗꯨꯗꯤ ꯊꯧꯈꯤꯗ꯭ꯔꯥ
ꯑ ꯍꯥꯏꯗꯤ ꯌꯦꯁ ꯅꯪ ꯂꯨꯄꯥ ꯅꯪ ꯂꯤ ꯂꯨꯄꯥ ꯀꯌꯥ ꯂꯩꯗꯅꯣꯅ ꯅꯪꯅ ꯒꯥꯔꯤꯒ ꯌꯦꯡꯉꯁꯦ
ꯑꯦꯂ ꯇ ꯥꯏ ꯂꯩ ꯂꯩꯗꯕꯩ ꯌꯦ ꯃꯗꯤ ꯆꯦ ꯃꯗꯤ
ꯍꯖꯔꯦꯅꯦ
ꯍꯣꯏ ꯏ ꯑꯦꯝ ꯑꯥꯏꯗ ꯂꯨꯄꯥ ꯂꯤꯁꯤꯡ ꯑꯅꯤꯗꯨ ꯂꯧꯧ ꯌꯥꯏ ꯍꯥꯏꯕ ꯗꯥꯎꯟ ꯄꯦꯃꯦꯟꯗ ꯑꯅꯤꯅꯤ ꯊꯔꯦꯦ ꯑꯜꯂꯨꯄꯥꯁꯤꯤꯡ ꯀꯨꯗꯉꯗ ꯑꯅꯤ ꯑ ꯊꯤꯨꯖꯤꯛ ꯀꯨꯏꯅ ꯆꯠꯂꯣꯏꯗ ꯖꯥꯏꯕꯏꯅꯦ
ꯑꯗꯨꯗꯒꯤ ꯕꯥꯏꯛ ꯑꯃꯁꯨ ꯂꯩꯔꯤꯅꯤ ꯄꯜꯁ ꯍꯥꯏꯕ꯭ꯔꯥ ꯑꯗꯨꯗꯤ ꯕ ꯀꯦꯔꯣ ꯊꯥꯔꯇꯤꯔ ꯑꯗꯨꯃꯥꯏꯅ ꯍꯧꯋꯦ ꯑꯁ ꯃꯑꯣꯣꯡꯒꯤ ꯇꯥꯏ
ꯐꯁꯇꯤ ꯇꯥꯡꯒꯨꯝ ꯇꯧꯕꯅꯦ
ꯎꯗꯤꯁ ꯀꯌꯥ ꯇ꯭ꯋꯦꯟꯇꯤ ꯇꯨ ꯃꯣꯗꯦꯜ ꯍꯥꯏꯕꯅꯣ ꯍꯥꯏꯕꯅꯦꯕ ꯉꯁꯥꯏ ꯑ ꯃꯑꯣꯡ ꯇꯥꯏ ꯑꯗꯨꯝ ꯍꯥꯏꯗꯤ ꯀꯟꯗꯤꯁꯟ ꯌꯥꯝ ꯐꯠꯇꯕ ꯑꯣꯏꯗꯦꯕ
ꯎꯝ ꯄꯩꯁꯥ ꯄꯩꯁꯥꯗꯤ ꯂꯩꯇꯕ ꯑꯗꯨꯗꯨꯒ ꯕꯥꯏꯛ ꯂꯩꯇꯕꯩꯅꯦꯕ ꯌꯦꯡꯉꯤꯁꯤꯅ
ꯄꯁꯖꯩ ꯅ ꯅꯪ ꯋꯥꯈꯔ ꯑꯗꯨꯅꯤ ꯊꯥꯒ ꯂꯩ
ꯌꯦꯔꯦ
ꯒꯥꯔꯤ ꯂꯩꯇꯕꯗꯨꯗ ꯒꯥꯔꯤ ꯂꯩꯇꯕ ꯌꯦꯡꯉ
ꯗ ꯕꯦꯁꯄꯥꯗꯨꯗꯤ ꯗꯥꯏꯔꯦꯛ ꯃꯣꯏꯒꯤ ꯁ ꯁꯦ ꯍꯥꯏꯗꯤ ꯁ ꯍꯥꯏꯗꯤ ꯑ ꯃꯆꯨ ꯃꯆꯨꯒ ꯈꯟꯕ ꯌꯥꯏꯑꯕ ꯀꯩꯅꯣꯗꯒꯤ ꯎ
ꯀꯔꯤꯒꯤꯅꯣ ꯅꯪ ꯋꯥꯔꯤꯗꯤ ꯂꯁꯄꯥ ꯂꯤꯁꯤꯡ ꯈꯣꯏ ꯃꯉꯥꯗ ꯐꯪꯉ ꯆꯣꯊꯣ ꯃꯨꯔꯣꯅ
ꯍ ꯂ ꯑꯣꯏꯤꯗꯅꯦ ꯐꯪꯉꯨꯅꯦ
ꯍꯣꯏ ꯂꯦꯛꯁꯇ ꯅꯪꯒꯨꯝꯕ ꯑꯄꯪꯕ ꯃꯌꯥꯝ ꯐꯥꯕ ꯉꯝꯒꯅꯤꯀꯣ ꯅꯠꯇ꯭ꯔꯒ ꯀꯩꯅꯣ ꯇꯧꯕꯔꯒꯅꯤ ꯀꯣꯕꯔ ꯈꯛꯇꯪꯒ ꯑꯣꯏꯔꯒꯅꯤ
ꯑꯗꯨꯒꯤꯗꯤ ꯚꯏ ꯀ ꯂꯨꯄꯥ ꯌꯥꯡꯈꯩꯒ ꯍꯥꯏꯁꯤ ꯑꯗꯨꯄꯔ ꯀꯗꯨꯗꯤ ꯇꯔꯥꯒꯨꯟꯗ ꯏꯕꯒꯤ
ꯃꯦꯁꯦ ꯊꯥꯖꯂꯣ ꯂꯩ ꯂꯩ
ꯅꯪ ꯂꯤꯁꯤꯡ ꯌꯥꯡꯈꯩ ꯃꯄꯥꯥꯏꯗꯤ ꯑꯗꯨꯝ ꯒꯥꯔꯤꯗꯤ ꯑꯗꯨꯝ ꯐꯪꯒꯅꯤ ꯅ ꯇꯨ ꯊꯥꯎ ꯇ꯭ꯔꯤꯇ ꯁꯤꯗ ꯅꯪ ꯂꯨꯄꯥ ꯂꯤꯁꯤꯡ ꯌꯥꯡꯈꯩꯐꯥꯎ ꯄꯨꯊꯣꯛ ꯉꯝꯗꯦꯕꯣ ꯑꯩ ꯑꯩꯕꯨꯗꯤ ꯉꯝꯗꯦꯀꯣ
ꯀꯩꯅꯣꯒꯗꯤ ꯃꯣꯏ ꯂꯨꯄꯥ ꯂꯥꯛ ꯑꯒ ꯂꯩꯔꯅꯦꯀꯣ ꯑꯗꯨꯝ ꯥꯏ ꯃꯨꯡ ꯊꯥ ꯍꯥꯏ ꯌꯥꯎꯔ
ꯂꯥꯃꯤ ꯑꯣꯏꯔꯗꯤ ꯅꯪ ꯆꯦ ꯆꯦ ꯂꯥꯛꯑꯣ ꯐꯪꯉꯅꯤ
ꯑꯣ ꯀꯩꯅꯣ ꯌꯨꯁꯇꯤ ꯑꯣꯏꯕ
ꯑꯦ ꯌꯨꯁ ꯅꯠꯇ꯭ꯔꯗꯤ ꯀꯔꯤꯣꯅꯣ ꯑꯍꯥꯟꯕꯗ ꯀꯩꯅꯣ ꯂꯧ ꯇꯥ ꯃꯥꯔꯦꯁꯂꯒꯨꯝꯃꯃ
ꯖꯤꯇꯤꯒꯗꯤ ꯀꯩꯅꯣꯗꯒ ꯂꯩꯍꯧꯋꯦ ꯇꯨ ꯇ ꯐꯔ ꯇ ꯀ
ꯌꯥꯔꯦ ꯌꯥꯔꯦ ꯑ ꯅꯪꯋꯥꯔꯤꯗꯣꯏ ꯄꯩꯁꯥꯒ ꯂꯩꯇꯕꯤ ꯋꯥꯈꯠ ꯑꯔꯣꯏꯕꯤ ꯁꯥꯒꯠꯂꯒ ꯊꯥꯒ ꯂꯩ ꯇꯧꯔꯛꯄ ꯏꯁꯇꯦꯖꯇꯨꯗꯤ
ꯖꯤ ꯇꯤ ꯍꯥꯏ ꯀ ꯋꯥ ꯍꯥꯏꯒ ꯂ
ꯎꯝ ꯗꯗꯤ ꯏꯁꯇꯦꯠꯇꯁꯨ ꯐꯖꯈ꯭ꯔꯦ ꯑꯗꯣ ꯁꯤ ꯑꯦꯝ ꯁꯤꯒ ꯁꯣꯏꯗꯅ ꯐꯪꯁꯤꯤꯜꯂꯛꯑꯗꯤ
ꯅꯪ ꯀꯌꯥꯅꯣ ꯑꯣꯕꯤ ꯁꯤꯤ ꯅꯠꯇ꯭ꯔꯣ ꯃꯥꯅ ꯍꯥꯏꯍꯧꯕꯗꯣ ꯀꯌꯥꯅꯣ ꯐꯣꯔ ꯐꯣꯔꯇꯤꯒꯤ ꯃꯈꯥꯗ ꯂꯩꯕꯒꯦ ꯍꯥꯏꯕ ꯅꯠꯇ꯭ꯔꯣ
ꯍꯨ ꯍꯇꯤ ꯃꯈ ꯈꯥ ꯑꯗ
ꯐꯣꯔ ꯐꯣꯔꯇꯤꯒꯤ ꯃꯈꯥꯗ ꯂꯩꯕꯁꯤꯡꯗꯣ ꯎ ꯑꯣꯏꯊꯣꯛꯇꯕ ꯌꯥꯏ ꯀꯥꯏꯅ ꯃꯊꯪ ꯆꯍꯤ ꯍꯣꯠꯅꯔꯨꯒ
ꯐꯣꯔ ꯐꯤꯞꯇꯤ ꯃꯈꯥ ꯍꯈꯤꯕ꯭ꯔꯥ ꯑꯃꯝ ꯇꯧꯋꯦ
ꯑꯗꯨ ꯅꯪ ꯀꯌꯥꯃꯨꯛꯀꯗꯤ ꯐꯪꯒꯦ
ꯐꯣꯔ ꯍꯟ꯭ꯔꯦꯠ ꯊꯥꯔꯇꯤ ꯁꯤꯛꯁ
ꯅꯪꯒꯤꯤ ꯋꯥ ꯀ ꯅꯪ ꯂꯩꯁꯤꯗꯤ ꯊꯣꯡꯕꯥꯟꯗꯅꯤꯅꯦ
ꯑꯗꯨ ꯀꯣꯏꯁꯟ ꯑꯅꯤ ꯑꯍꯨꯝ ꯈꯛꯇꯪ ꯆꯨꯝꯒꯗ ꯑꯗꯨꯝ ꯐꯪꯒꯗꯧꯕꯅꯦꯕ ꯑꯗ ꯔꯥꯟꯖꯟ ꯊ ꯀꯨ ꯄꯔꯦ
ꯎꯝ
ꯑꯥ
ꯈꯪꯗꯦ ꯑꯇꯩꯗꯤ ꯃꯣꯏꯒꯤ ꯑꯥꯏ ꯄꯤ ꯇꯗꯤ ꯄꯥꯎꯗꯤ ꯄꯥꯎꯃꯦ
ꯑꯗꯨꯅꯦ ꯍꯥꯏꯦ ꯅꯪ ꯈꯂꯗꯤ ꯈꯔꯃꯦ ꯅꯠꯇꯦ ꯅꯪ ꯇꯦꯁꯇꯨꯒ ꯅꯩꯔꯝꯃꯗꯤ ꯌꯦꯡꯉꯨꯅꯦ ꯑꯥꯏꯐꯦꯠꯇꯨꯅꯦ ꯗꯥꯏꯔꯦꯛ ꯀꯩꯅꯣ ꯇꯧꯗꯣꯏꯁꯦ ꯏꯁ ꯍꯥꯏꯕꯤꯁꯦ ꯇꯧꯔ ꯆꯥꯛꯍꯜꯂꯦ ꯍꯟꯗꯛꯇꯤ ꯁꯥꯇ꯭ꯔꯅꯤ
ꯃꯊꯪꯗꯤ ꯈꯟꯖꯤꯜꯂ ꯑꯦꯂꯦꯟꯗ ꯌꯟꯊꯣꯛꯈ꯭ꯔꯒꯦ ꯁꯥ
ꯁꯤꯁ ꯃꯔꯤꯖꯦ
ꯀꯔꯔ ꯃꯥꯕꯤꯔꯣꯅꯦꯁꯤ ꯃꯔ ꯆ
ꯃꯔꯤꯗ ꯃꯥꯔꯤ ꯌꯥꯔ ꯑꯣꯏꯕꯤ
ꯑꯗꯨ ꯔꯦ ꯈꯥꯟ ꯃꯜꯗ
ꯑ ꯑꯗꯨ ꯅꯪ ꯀ ꯆꯁꯤꯂꯒꯦ
ꯌꯥ ꯃꯥꯏꯗꯤꯒ ꯊꯒ
ꯃꯥꯗꯤ ꯌꯦꯒ ꯇꯧꯔꯤꯦ
ꯑꯗꯨꯗꯤ
ꯑꯩ ꯀꯩꯅꯦ ꯆꯥꯒꯦꯗꯨ ꯑꯣ ꯍꯏ ꯊꯣꯡꯕ
ꯍ ꯑ ꯍ ꯍꯥꯏ
ꯀꯥꯏꯅꯪ ꯒꯨꯔꯨꯒꯨꯔꯨ ꯁꯋꯥꯗꯨ ꯀꯥꯏꯅꯣ
ꯄꯣꯀ꯭ꯔꯣꯟ ꯆꯥꯕꯅꯨ ꯄꯣꯀ꯭ꯔꯣꯟ
ꯄꯣꯀ꯭ꯔꯣꯟꯒ ꯍꯥꯏꯅꯕ꯭ꯔꯥ ꯍꯥꯏꯁꯤꯕꯣ
ꯀꯩ ꯀ ꯅ ꯀ
ꯀꯣꯔꯅꯍꯥꯏ ꯇꯥꯏꯅ
ꯀ ꯀꯣ ꯑꯩꯁꯨ ꯅꯪꯁꯨ ꯄ ꯆꯥꯗꯅꯕ
ꯄ ꯄꯣ ꯄꯣ ꯄ꯭ꯔꯣꯣꯟꯒꯥꯏ ꯀꯦꯀꯤꯏꯅꯦ ꯍꯦ
ꯑꯦ ꯑꯇꯩꯇ ꯍꯥꯎ ꯂꯩꯏꯅꯦ
ꯀꯩ ꯐꯥꯎꯅꯥꯒꯦ
ꯏꯗꯗ ꯆꯠꯁꯀꯔ ꯀꯥꯏꯣꯅ ꯍꯔꯔ
ꯀꯌꯥꯖꯅꯤ
ꯦꯁ ꯦꯁ ꯑꯝ ꯇꯅꯤ
ꯐꯥꯏꯚ ꯍꯟꯗ꯭ꯔꯦꯠ
ꯀꯥꯏ ꯐꯥꯏꯗꯦꯗ ꯑꯁꯇ ꯅꯇ ꯇꯔꯛ ꯈꯨ ꯅꯪ ꯋꯥꯡꯃꯟꯒꯔꯤ ꯂꯪ ꯀꯥꯏ
ꯑ ꯑꯗꯨꯗꯤ ꯑꯩꯅꯗꯤꯕꯨ ꯋꯥꯟ ꯍꯟꯗ꯭ꯔꯦꯠ
ꯀ
ꯑꯁ ꯑꯣ ꯃꯥꯏꯒꯣꯜ
ꯁꯨꯃꯥꯏꯅ ꯈꯜꯂꯅꯦ ꯅꯪ ꯗꯨꯀꯥꯟꯗ ꯃꯤ ꯌꯥꯡꯈꯩ ꯅꯪꯒꯤ ꯍꯦꯛ ꯗꯨꯀꯥꯟ ꯃꯃꯥꯡꯗ ꯂꯩꯔꯤꯅꯦ ꯌꯥꯝꯃꯦꯅ ꯈꯜꯂꯨꯏꯗ
ꯑꯦ ꯆꯨꯝꯃꯤꯅꯦ ꯈꯟꯗꯣꯏꯅꯦ ꯑꯁ ꯑꯣꯃꯥꯏꯕꯣ ꯄꯩꯁꯥ ꯑꯝ ꯌꯥꯎꯔꯝꯗꯅ ꯂꯣꯏ ꯁꯣꯏꯂꯖꯈꯤꯕꯗꯣ ꯑꯗꯨꯅ ꯎꯝ ꯏ ꯑꯗꯨ ꯑꯗꯨꯁꯨ ꯑꯃꯨꯛ ꯈꯜꯂꯨꯅꯦ ꯅꯪ ꯗꯨꯀꯥꯟ ꯍꯥꯡꯕ ꯍꯥꯡꯖꯕꯅꯦꯕ ꯑꯗꯨꯒ ꯂꯣꯏ ꯂꯨ ꯃꯤ ꯃꯃꯥꯡꯅꯦꯦ ꯃꯤ ꯃꯃꯥꯡꯗꯩ ꯃꯤ ꯌꯥꯡꯈꯩ ꯂꯩꯔꯦꯕ ꯁꯣꯜꯂ ꯂꯣꯏ ꯆꯠꯈ꯭ꯔꯦꯕ
ꯎ
ꯃꯤ ꯇꯦ ꯑꯣꯔꯤ ꯑꯃꯨ ꯑꯣꯏꯗ
ꯑꯣ ꯍꯣ ꯍꯣ ꯍ ꯌꯥꯔꯦ ꯌꯥꯔꯦ
ꯂꯧ ꯗꯁ
ꯁꯝꯃꯦ ꯁꯝꯃꯦꯃꯦ
ꯑꯗ ꯊꯝꯕꯔ
ꯑꯩ ꯊꯝꯃꯣꯏ
ꯍꯅ